ꯎꯝ
ꯇꯥꯕ꯭ꯔꯣ
ꯇꯥꯏ
ꯀꯦꯗꯧꯔꯤꯒꯦ
ꯃꯄꯥꯟꯗ ꯆꯠꯂꯒ ꯁꯥꯟꯅꯔꯒ ꯂꯩꯌꯦ
ꯑꯣ
ꯅꯪꯗꯤ
ꯁꯤꯡ ꯑꯩ ꯎꯝ ꯐꯤꯔꯣꯟ ꯀꯩꯀꯥ ꯊꯨꯞꯆꯜꯂꯤ
ꯎꯝ ꯆꯥꯛꯇꯤ ꯆꯥꯔꯦ
ꯆꯥꯛ ꯆꯥꯔꯦ ꯑꯧ
ꯀꯔꯤ ꯃꯊꯦꯜ ꯍꯣꯠꯅꯔꯦ
ꯉꯁꯤꯁꯦ ꯀꯩꯅꯣꯅꯤꯗ ꯌꯦꯔꯨꯝ ꯍꯋꯥꯏꯒ ꯌꯦꯔꯨꯝꯒ
ꯑꯍꯥꯎꯕ ꯍꯦꯟꯖꯥꯡꯅꯦ ꯑꯗꯨꯗꯤ
ꯍꯥꯎꯇꯦꯗ
ꯍꯥꯎꯕꯅꯦꯍꯦ
ꯍꯥꯎꯇꯦ ꯑꯗꯨꯝ ꯆꯥꯕꯅꯦ
ꯌꯦꯔꯨꯝ ꯌꯦꯔꯨꯝ ꯌꯥꯎꯔꯗꯤ ꯗꯨꯝ ꯍꯥꯎꯕꯅꯦꯗ
ꯌꯦꯔꯨꯝꯗꯣ ꯐ꯭ꯔꯥꯏ ꯑꯣꯏꯔ ꯐ꯭ꯔꯥꯏ ꯑꯣꯏꯕꯅ ꯄꯥꯝꯃꯦ ꯑꯩꯗꯤ
ꯎꯝ ꯑꯩꯗꯤ ꯑꯣꯝꯂꯦꯠ ꯑꯣꯏꯅ ꯄꯥꯝꯕ
ꯎꯝ
ꯌꯨꯝꯗ ꯂꯩꯕ꯭ꯔꯥ
ꯎꯝ
ꯌꯨꯝꯗꯔꯥ ꯀꯗꯥꯏꯗꯔꯣ
ꯑꯩ ꯌꯨꯝꯗ ꯅꯠꯇꯦꯗ ꯑꯥꯗ ꯂꯩ
ꯕꯔꯥꯗ
ꯎꯝ
ꯑꯣ ꯀꯅꯥ ꯀꯅꯥ ꯂꯩꯃꯤꯟꯅꯕ
ꯏꯃꯥꯟꯅꯕꯤ ꯈꯣꯏꯒ
ꯎꯝ ꯚꯔꯥꯗ ꯂꯩꯕꯗꯤ ꯅꯨꯡꯉꯥꯏꯕꯅꯦꯍꯦ
ꯅꯨꯡꯉꯥꯏꯕ ꯅꯨꯡꯉꯥꯏꯇꯕ ꯂꯩꯔꯤꯁꯦ
ꯎꯝ ꯂꯥꯡꯕꯁꯨ ꯅꯨꯡꯉꯥꯏꯕꯅꯦ ꯂꯥꯏꯔꯤꯛ ꯄꯥꯕꯁꯨ ꯅꯨꯡꯉꯥꯏꯕꯅꯦ ꯂꯣꯏꯅ ꯅꯨꯡꯉꯥꯏꯕꯅꯤꯗ
ꯆꯨꯝꯗ꯭ꯔꯅꯦ
ꯆꯨꯝꯃꯦ
ꯎꯝ ꯑꯩꯁꯨ ꯆꯍꯤ ꯃꯔꯤꯔꯥ ꯂꯩꯔꯝꯃꯦꯕ
ꯑꯣ
ꯕꯔꯥꯗ
ꯎꯝ
ꯑꯗꯣ ꯑꯗꯨ ꯃꯇꯝꯗ ꯑꯁ ꯁ꯭ꯀꯨꯜ ꯆꯠꯅꯤꯡꯉꯀꯥꯟꯗ ꯆꯠ ꯆꯠꯅꯤꯡꯗ꯭ꯔꯀꯥꯟꯗ ꯇꯣꯛ ꯑꯗꯨꯝ ꯇꯧꯔꯒ ꯂꯩꯕꯅꯦ ꯅꯨꯡꯉꯥꯏꯕ ꯆꯥꯡꯗꯣ
ꯏꯊꯟꯗ ꯂꯩꯕꯅꯤꯅꯀꯣ ꯅꯨꯡꯉꯥꯏꯕꯅꯦ
ꯑꯣ ꯍꯟꯗꯛꯇꯤ ꯊꯕꯛ ꯆꯠꯅꯤꯡꯗ꯭ꯔꯦꯅ ꯂꯦꯞꯄ ꯌꯥꯗꯦꯅꯦ
ꯎꯝ ꯅꯪꯒꯤ ꯊꯕꯛ ꯇꯧꯕ꯭ꯔꯥꯔꯦꯅ
ꯑꯩꯔꯣ ꯍꯧꯖꯤꯛꯀꯤꯗꯤ ꯇꯧꯗ꯭ꯔꯦꯗ ꯅꯍꯥꯟ ꯇꯧꯕꯗꯣ ꯑꯗꯨꯗ ꯃꯍꯥꯎ ꯈꯪꯍꯟꯕ
ꯎꯝ ꯑꯩꯁꯨ ꯍꯥꯟꯅꯗꯨ ꯇꯧꯔꯝꯃꯦꯗ ꯑꯩꯁꯨ ꯍꯥꯟ ꯍꯥꯟ ꯍꯥꯟꯅ ꯕꯦꯡꯛꯗ ꯇꯧꯔꯝꯃꯦ
ꯑꯣ
ꯑꯗꯨꯗ ꯀ꯭ꯂꯥꯁ ꯇꯣꯛꯈ꯭ꯔꯦ ꯇꯟꯕꯒꯤ ꯊꯕꯛꯇꯤ ꯌꯥꯝ ꯆꯤꯜꯂꯦꯕ ꯑꯗꯨꯗ
ꯎꯝ
ꯑꯗꯨꯒ ꯃꯄꯥꯟ ꯂꯣꯝꯗ ꯑꯃꯨꯛꯀ ꯆꯠꯂꯦ ꯑꯣꯖꯥ ꯑꯣꯏꯕ ꯑꯃꯨꯛꯀ ꯆꯠꯂꯦ
ꯎꯝ
ꯑꯃꯨꯛꯀ ꯍꯜꯂꯒꯦ ꯎꯝ ꯇꯨ ꯊꯥꯎꯖꯟ ꯇ꯭ꯋꯦꯟꯇꯤ ꯐꯣꯔꯗ ꯇꯨ ꯊꯥꯎꯖꯟ ꯇ꯭ꯋꯦꯟꯇꯤ ꯐꯣꯔꯗ ꯍꯜꯂꯛꯄꯅꯤꯗ
ꯎꯝ
ꯊꯕꯛ ꯉꯥꯏꯔꯤ ꯊꯕꯛ ꯐꯪꯗ꯭ꯔꯦꯅꯦ ꯍꯟꯗꯛꯀꯥꯟꯁꯦ ꯄꯩꯁꯥ ꯅꯠꯇ꯭ꯔꯗꯤ
ꯎꯝ ꯑꯗꯨꯅꯦ
ꯄꯩꯁꯥꯅ ꯃꯔꯨꯅꯤ ꯍꯥꯏꯕꯗꯣ
ꯄꯩꯁꯥꯅ ꯃꯔꯨꯅꯦ ꯎꯄꯥꯏ ꯂꯩꯇꯦ
ꯎꯝ ꯎꯄꯥꯏ ꯂꯩꯇꯕꯒꯤ ꯌꯦꯟ ꯂꯣꯏꯔꯒ ꯂꯩꯔꯕꯅꯦ ꯕꯔꯣꯏꯂꯔ ꯎꯝ ꯕꯔꯣꯏꯂꯔ ꯂꯣꯏꯔꯒ ꯂꯩꯕꯅꯦ ꯋꯥꯕꯅꯤꯗ ꯕꯔꯣꯏꯂꯔ ꯂꯩ ꯌꯣꯜꯂ ꯀꯩꯅꯣ ꯇꯧꯕꯁꯨ ꯌꯣꯛꯄꯁꯨ
ꯑꯧ
ꯃꯄꯥꯟꯗꯤ ꯆꯠꯄ ꯌꯥꯗ꯭ꯔꯦꯕ ꯍꯥꯏꯕꯗꯤ ꯕꯔꯣꯏꯂꯔꯗ ꯑꯗꯨꯝ ꯁꯪꯉꯥꯒ ꯂꯩꯔꯦꯕ
ꯎꯝ
ꯑꯌꯨꯛꯇ ꯃꯆꯤꯟꯖꯥꯛ ꯃꯨꯛꯒ ꯄꯤꯔꯅꯤ ꯑꯗꯨꯒ ꯄꯨꯡ ꯇꯔꯥ ꯑꯗꯨꯋꯥꯏꯗ ꯑꯃꯨꯛꯀ ꯄꯤꯔꯅꯤ
ꯎꯝ
ꯅꯨꯡꯗꯥꯡ ꯄꯨꯡ ꯃꯔꯤ ꯑꯍꯨꯝ ꯑꯗꯨꯋꯥꯏꯗ ꯑꯃꯨꯛ ꯅꯨꯡ ꯅꯨꯡꯊꯤꯜ ꯋꯥꯏꯔꯝꯀꯣ
ꯎꯝ
ꯑꯗꯨꯗ ꯑꯃꯨꯛꯀ ꯄꯤꯔꯅꯤ
ꯎꯝ
ꯑꯗꯨꯒ ꯅꯨꯃꯤꯗꯥꯡ ꯄꯨꯡ ꯃꯥꯄꯜ ꯑꯗꯨꯋꯥꯏꯗ ꯑꯃꯨꯛꯀ ꯄꯤꯔꯅꯤ ꯌꯦꯟ ꯌꯥꯝꯗ꯭ꯔꯗꯤ ꯐꯕ ꯌꯥꯝꯂꯗꯤ ꯀꯣ ꯑꯁ ꯋꯥꯕꯅꯦ ꯌꯦꯟꯒꯣꯟ ꯆꯪꯕꯗ ꯄꯨꯡ ꯑꯃ ꯗꯤ ꯁꯨꯗꯦꯗ ꯄꯨꯡꯈꯥꯏꯗꯤ ꯍꯦꯜꯂꯦ ꯌꯦꯟ ꯌꯦꯟ ꯌꯥꯝꯕꯅꯤꯅ
ꯎꯝ
ꯂꯤꯌꯦꯟꯗꯣ ꯂꯤꯁꯤꯡ ꯑꯃꯒ ꯆꯅꯤꯅꯦꯕ ꯗꯨꯒꯤ ꯑꯁ
ꯑꯁ ꯑꯗꯨꯗꯤ ꯌꯦꯟꯖꯦ ꯆꯥꯔꯝꯃꯅꯤ ꯁꯣꯏꯗ꯭ꯔꯦ
ꯎꯝ ꯆꯥꯔꯦ ꯁꯣꯏꯗ꯭ꯔꯦ
ꯑꯩꯒꯤꯁꯨ ꯄꯤꯔꯛꯑꯣꯗꯅ ꯑꯗꯨꯗꯤ
ꯄꯤꯔꯛꯀꯦꯅꯦ ꯄꯤꯔꯛꯂꯒ ꯂꯣꯏꯔꯦꯅ ꯑꯆꯧ ꯑꯆꯧꯕ ꯈꯜꯂꯒ ꯄꯤꯔꯛꯂꯒ ꯂꯣꯏꯔꯦꯅ
ꯑꯣ ꯑꯁꯦꯡꯕꯒꯤꯔꯣ
ꯄꯤꯔꯛꯂꯒ ꯂꯣꯏꯔꯦꯅ ꯑꯁꯦꯡꯕ ꯄꯤꯔꯛꯎ ꯍꯥꯏꯔꯗꯤ
ꯄꯤꯔꯛꯑꯣ ꯑꯁꯦꯡꯕꯒꯤ
ꯎꯝ ꯄꯤꯔꯛꯀꯦ ꯃꯐꯝꯗꯣ ꯈꯪꯕ ꯀꯥꯟꯗ ꯄꯤꯔꯛꯀꯦ ꯅꯪꯒꯤ ꯃꯐꯝꯗꯣ
ꯎꯝ
ꯍꯧꯖꯤꯛꯇꯤ ꯃꯐꯝ ꯈꯪꯗ꯭ꯔꯤꯕ
ꯑꯧ
ꯃꯐꯝ ꯈꯪꯔꯀꯥꯟꯗ ꯄꯤꯔꯛꯀꯦ ꯍꯥ
ꯑꯩ ꯍꯥꯏꯕꯤꯔꯛꯀꯦ
ꯎꯝ ꯍꯣꯔꯦꯟ ꯀꯩꯅꯣꯗ ꯊꯥꯖꯤꯜꯂꯛꯑꯣ
ꯎꯝ
ꯎꯝ ꯃꯩꯇꯩꯂꯣꯟ ꯉꯥꯡꯕ ꯌꯥꯝ ꯍꯩꯌꯦꯅ ꯅꯪꯗꯤ
ꯈꯪꯗꯦꯗ ꯄꯪꯉꯥꯡ ꯉꯥꯡꯏꯅꯦ
ꯎꯝ ꯃꯩꯇꯩ ꯅꯨꯄꯤꯒ ꯆꯞ ꯃꯥꯟꯅꯔꯦꯅꯦ
ꯄꯨꯡ ꯀꯌꯥ ꯇꯨꯝꯅꯤ ꯅꯪꯗꯤ
ꯍꯥꯥ
ꯄꯨꯡ ꯀ꯭ꯌꯥꯗ ꯇꯨꯝꯅꯤ
ꯑꯩꯔꯥ
ꯎꯝ
ꯑꯝ ꯃꯁ ꯈꯪꯗꯦꯗ ꯄꯨꯡ ꯀ꯭ꯌꯥꯗ ꯇꯨꯝꯖꯤꯔꯥ ꯅꯨꯄꯤ ꯂꯩꯇꯕꯅꯤꯅ ꯉꯟꯅ ꯇꯨꯝꯕꯩꯗꯤ ꯌꯥꯗꯦꯗꯅ
ꯎꯝ
ꯍꯨꯡ ꯀ꯭ꯔꯤ ꯇꯧꯔꯤꯅꯣ ꯍꯧꯖꯤꯛ ꯅꯪ
ꯑꯩ ꯄꯣꯠꯆꯩ ꯂꯣꯏꯁꯜꯂꯤꯕ ꯍꯥꯏꯗꯤ ꯑꯩꯒꯤ ꯄꯣꯠꯆꯩꯁꯤꯡꯗꯣ
ꯑꯣ
ꯑꯗꯨꯝ ꯐꯤꯗ ꯂꯩꯗꯧ ꯁꯔꯨꯛꯅ
ꯎꯝ
ꯅꯥꯊꯟꯗꯔꯥ ꯂꯩꯔꯤꯗꯣ
ꯊꯟꯗ ꯅꯠꯇꯦ ꯏꯃꯥꯟꯅꯕꯤ ꯂꯩꯌꯦ
ꯑꯣ ꯌꯥꯝ ꯅꯨꯡꯉꯥꯏꯔꯝꯒꯅꯤ ꯃꯤ ꯑꯅꯤ ꯂꯩꯔꯗꯤ
ꯅꯨꯡꯉꯥꯏꯔꯦ ꯎꯝ
ꯏꯊꯟꯗ ꯂꯩꯔꯗꯤ ꯏꯊꯟꯗ ꯂꯩꯕ ꯁꯨꯔꯛꯄꯨꯗꯤ ꯃꯤ ꯑꯅꯤ ꯁꯨꯔꯗꯤ ꯅꯨꯡꯉꯥꯏꯕꯅꯦꯕ
ꯎꯝ
ꯢꯊꯟꯗ ꯂꯩꯕꯗꯤ ꯐꯔꯛ ꯇꯥꯕꯅꯦꯍꯦ
ꯎꯝ ꯍꯥꯏꯗꯤ ꯅꯨꯡꯉꯥꯏꯇꯕꯗꯨꯀꯣ ꯀꯔꯤ ꯇꯧꯗꯣꯏꯅꯣ ꯀꯩ ꯇꯧꯗꯣꯏꯅꯣ ꯑꯝꯇ ꯈꯪꯗꯦ
ꯎꯝ ꯑꯁ ꯀꯥꯡ ꯌꯥꯝꯕꯅ ꯂꯣꯏꯔꯦ ꯃꯄꯥꯟꯗ ꯂꯩꯕꯅꯤꯅ
ꯑꯣ ꯃꯅꯨꯡꯗ ꯆꯪꯕ ꯌꯥꯗ꯭ꯔꯦ
ꯑꯁ ꯁꯥꯃꯟꯕ ꯃꯅꯨꯡꯗꯗꯤ
ꯎꯝ
ꯃꯩꯁꯨ ꯂꯥꯛꯇꯕ ꯑꯗꯨꯒꯤ
ꯎꯝ
ꯃꯩ ꯂꯥꯛꯑꯗꯤ ꯐꯦꯟꯗꯣ ꯊꯥꯔꯒ ꯂꯩꯕ ꯌꯥꯕꯅꯦꯕ
ꯎꯝ
ꯗꯨꯒꯤ ꯃꯄꯥꯟꯗ ꯊꯣꯔꯛꯔꯁꯨ ꯃꯨꯛꯀꯥ ꯀꯥꯡ ꯌꯥꯝꯕ ꯃꯅꯨꯡꯗꯁꯨ ꯇꯧꯐꯝ ꯈꯪꯗꯦꯗ
ꯒ꯭ꯌꯥꯟ ꯇꯥꯏꯌꯦ ꯒ꯭ꯌꯥꯟ ꯇꯥꯏꯌꯦ
ꯍꯝ ꯒ꯭ꯌꯥꯟ ꯇꯥꯃꯟꯕꯒꯤ ꯂꯣꯏꯔꯕꯅꯦ
ꯎꯝ
ꯑꯁ ꯑꯩ ꯑꯩ ꯉꯁꯤ ꯉꯍꯥꯛ ꯀꯣꯏꯔꯨꯑꯦ
ꯎꯝ
ꯅꯣꯏꯗꯤ ꯀꯩꯅꯣ ꯇꯧꯔꯕꯅꯤꯅ ꯅꯨꯡꯉꯥꯏꯔꯝꯒꯅꯤꯅꯦ ꯕꯣꯏꯂꯔ ꯂꯣꯏꯔꯕꯅꯤꯅ
ꯑꯁ ꯕꯣꯏꯂꯔ ꯂꯣꯏ ꯍꯥꯏꯕꯅꯦ ꯊꯕꯛ ꯈꯨꯆꯤꯟꯁꯤꯗꯤ ꯂꯣꯏꯔꯕꯅꯦꯍꯦ ꯍꯥꯏꯕꯗꯤ ꯕꯣꯏꯂꯔ ꯑꯥ ꯁꯥꯕꯅꯦꯅꯀꯣ
ꯎꯝ
ꯕꯣꯏꯂꯔꯗꯣ ꯐꯦꯟ ꯑꯃꯨꯛꯀ ꯊꯥꯔꯦ ꯑꯗꯨꯒ ꯃꯄꯥꯟꯁꯨ ꯆꯠꯄ ꯌꯥꯗ꯭ꯔꯦ ꯌꯨꯝꯗ ꯗꯨꯝ ꯂꯩꯔꯦ
ꯎꯝ
ꯑꯗꯨꯒꯤ ꯑꯦꯁ ꯌꯨꯝꯗ ꯂꯩꯕꯗꯨ ꯇꯜꯂꯛꯈ꯭ꯔꯕꯅꯦ ꯌꯨꯝꯗ ꯂꯩꯃꯟꯕꯒꯤ
ꯎꯝ
ꯏꯃꯥꯟꯅꯕꯁꯤꯡꯗꯤ ꯕꯣꯜ ꯁꯥꯟꯅꯕ ꯆꯠꯂꯦ ꯉꯁꯤ ꯑꯗꯨ ꯑꯩꯗꯤ ꯆꯠꯇꯕ
ꯑꯩꯈꯣꯏ ꯕꯕꯥ ꯃꯣꯏꯁꯨ ꯂꯧ ꯆꯠꯄ ꯑꯗꯨꯒꯤ
ꯑꯣ
ꯂꯧ ꯆꯠꯇ꯭ꯔꯗꯤ ꯑꯩꯁꯨ ꯁꯥꯟꯅꯕ ꯆꯠꯄ ꯌꯥꯕꯅꯦꯕ
ꯎꯝ
ꯑꯗꯨ ꯃꯣꯏꯗꯣ ꯂꯧ ꯆꯠꯈ꯭ꯔꯦ ꯑꯗꯨꯒꯤ ꯑꯩꯗꯣ ꯃꯄꯥꯟꯗ ꯊꯣꯛꯄ ꯌꯥꯗꯕ
ꯎꯝ
ꯍꯥꯏꯕꯗꯤ ꯃꯆꯤꯟꯖꯥꯛ ꯄꯤꯅꯤꯡꯉꯥꯏꯗꯣ ꯃꯇꯝ ꯍꯦꯜꯂꯗꯤ ꯌꯥꯔꯔꯣꯏꯕ
ꯑꯣ ꯑꯩꯁꯨ ꯍꯌꯦꯡ ꯋꯥꯏꯖ‌ꯦ ꯀꯩꯅꯣ ꯇꯧꯔꯟ
ꯀꯔꯤ
ꯕꯤꯖꯤꯅꯦꯁ ꯇꯧꯔꯟ
ꯇꯧꯋꯣꯅ ꯌꯥꯝ ꯅꯨꯡꯉꯥꯏꯕꯅꯦ ꯌꯦꯟ ꯂꯣꯏꯕꯗꯤ ꯌꯦꯟꯗꯣ ꯀꯩꯅꯣ ꯇꯧꯕ ꯌꯥꯒꯅꯦ ꯆꯥꯝꯃꯒꯨꯝꯕ ꯆꯅꯤꯒꯨꯝꯕ ꯍꯥꯟꯅ ꯑꯦ ꯂꯣꯏꯕ ꯌꯥꯕꯅꯦꯕ
ꯎꯝ
ꯑꯗꯣ ꯃꯆꯤꯟꯖꯥꯛꯇꯤ ꯌꯥꯝ ꯇꯥꯡꯕꯅꯦ ꯕꯦꯛ ꯑꯃꯗ ꯂꯤꯁꯤꯡ ꯑꯍꯨꯝꯅꯦꯕ
ꯑꯣ
ꯐꯪꯖꯨ ꯐꯪꯗꯕ ꯃꯅꯤꯄꯨꯔꯗ ꯃꯆꯤꯟꯖꯥꯛꯇꯣ
ꯑꯣ
ꯃꯄꯥꯟ ꯂꯣꯝꯗꯒꯤ ꯆꯦꯟꯕꯅꯦꯕ
ꯑꯃ ꯂꯣꯏꯅꯤꯡꯕ ꯂꯩꯅꯦ ꯑꯩ
ꯀꯔꯤ
ꯀꯩꯅꯣꯗꯣ ꯅꯨꯡꯇꯤꯒꯤ ꯅꯨꯡꯇꯤꯒꯤ ꯌꯦꯔꯨꯝ ꯊꯣꯛꯄꯗꯣ
ꯂꯩꯌꯥꯔꯅꯦ
ꯑꯗꯨꯗꯣ ꯄꯥꯝꯃꯦ
ꯎꯝ ꯑꯗꯣ ꯍꯥꯎꯕꯗꯤ ꯃꯣꯏꯗꯤ ꯍꯥ ꯌꯥꯝꯅ ꯍꯥꯎꯗꯕꯅꯦꯗ
ꯍꯥꯎꯇ꯭ꯔꯖꯨ ꯌꯦꯔꯨꯝꯗꯣ ꯂꯧꯅꯤꯡꯕ
ꯎꯝ ꯌꯦꯔꯨꯝꯗꯤ ꯊꯣꯑꯦ ꯍꯣꯏ ꯌꯦꯔꯨꯝꯗꯤ ꯊꯣꯑꯦ ꯑꯗꯣ ꯌꯥꯝꯅꯗꯤ ꯍꯥꯎꯇꯦ
ꯎꯝ
ꯅꯨꯡꯇꯤꯒꯤ ꯑꯗꯨꯝ ꯑꯃꯃꯝ ꯇꯨꯝ ꯑꯃꯝꯂꯥ ꯑꯅꯤꯔ ꯑꯗꯨꯝ ꯂꯛ ꯌꯦꯔꯨꯝꯗꯤ ꯑꯗꯨꯝ ꯐꯪꯉꯕꯅꯦꯕ
ꯎꯝ
ꯎꯝ ꯏꯃꯥꯟꯅꯕ ꯂꯥꯛꯅꯤ ꯍꯥꯏꯕꯅꯦ ꯂꯥꯛꯇꯦꯅꯦ
ꯆꯥꯛ ꯆꯥꯕ ꯆꯥꯠꯈꯤꯕꯅꯦꯕ ꯑꯦꯃ
ꯎꯝ ꯀꯔꯥꯝꯕ ꯊꯥꯏꯗꯤ ꯅꯃꯥꯟꯅꯕ ꯃꯌꯨꯝꯗ ꯆꯥꯒꯤꯕ ꯆꯠꯈꯤꯕ꯭ꯔꯣ
ꯎꯝ ꯃꯣꯏꯗꯣ ꯕꯣꯜ ꯁꯥꯟꯅꯕ ꯆꯠꯄꯗꯣ
ꯎꯝ
ꯊꯦꯡꯅ ꯂꯥꯛꯄ
ꯎꯝ
ꯑꯗꯨꯒꯤ ꯉꯥꯏꯔꯝꯃꯨꯀꯣ ꯒ꯭ꯔꯥꯎꯟꯗ ꯍꯥꯏꯅ ꯂꯩꯕ ꯑꯩꯅ ꯒ꯭ꯔꯥꯎꯟꯗ ꯂꯩꯕ
ꯎꯝ
ꯑꯗꯣ ꯆꯥꯛ ꯆꯥ ꯇꯣꯛꯑꯒ ꯂꯥꯛꯀꯦ ꯍꯥꯏꯅ ꯍꯥꯏꯕꯅꯦꯕ ꯃꯗꯣ